ꯑ ꯆ ꯆꯥꯛ ꯆꯔꯕꯣ
ꯑꯁ ꯆꯥꯗ꯭ꯔꯤ ꯃꯩ ꯂꯥꯛꯇꯕꯒꯤ
ꯀꯥꯏꯖ ꯑꯗꯨ ꯅꯣꯏꯗꯥꯏꯁꯦ
ꯍꯥꯏꯕ ꯌꯥꯗꯦꯍꯦ ꯅꯪꯁꯨꯨ ꯀꯔꯤꯅꯣ
ꯍꯦꯛ
ꯀꯔꯤꯅꯣꯅꯦ ꯅꯪꯁꯨ ꯍꯣꯔꯦꯟ ꯍꯥꯏꯕꯤꯒꯦ ꯊꯕꯛ ꯆꯠꯄ꯭ꯔꯣ ꯊꯕꯛ ꯇꯧꯕ꯭ꯔꯣ ꯅꯣꯏ ꯍꯥꯛ
ꯂꯣꯣꯏꯗ ꯏꯗ
ꯎꯝ
ꯆꯥꯛꯆꯥꯕꯣ
ꯆꯥꯗ꯭ꯔꯤꯌꯦ ꯃꯩ ꯂꯥꯛꯄ ꯀꯥꯟꯗ ꯇꯞꯅ ꯆꯥꯥꯁꯦ ꯇꯧꯕ ꯃꯩ ꯂꯥꯛꯇꯕꯒꯤ ꯉꯁꯥꯏ ꯅꯣꯡꯆꯨ ꯉꯁꯥꯏ ꯅꯣꯡꯆꯨꯑꯦꯕꯀꯣ
ꯍ
ꯑꯗꯣ ꯃꯩ ꯑꯃꯨꯛ ꯃꯨꯠꯈ꯭ꯔꯕ
ꯍꯤꯟꯖꯥꯡꯒꯤ ꯊꯣꯡꯔꯕ꯭ꯔꯣ
ꯊꯣꯡꯉꯦ ꯂꯣꯏ ꯂꯣꯏꯈ꯭ꯔꯦ
ꯑꯆꯦ ꯑꯣꯁ
ꯃꯥ ꯁꯟꯁꯥꯅꯦ
ꯑꯆꯥ ꯌꯥꯏꯅꯦ ꯑꯣꯛꯅꯦ ꯀꯩꯀꯩꯅꯣ ꯂꯣꯏ ꯁꯨꯔꯩꯗꯤ
ꯑ ꯑꯣꯏꯣꯏꯔꯝꯅꯤ
ꯍꯥꯎꯕ ꯉꯥꯛꯇ ꯆꯥꯕ ꯑꯣꯏꯔꯝꯅꯤ
ꯑ ꯅꯪ ꯀꯩ ꯁ꯭ꯀꯨꯜ ꯀꯩ ꯁ꯭ꯀꯨꯜꯗ ꯇꯝꯒꯦ
ꯅꯅꯥꯥꯟꯈꯣꯏꯒ ꯆꯥꯞ ꯃꯥꯟꯅꯤꯌꯦ ꯑꯩ
ꯑꯣ ꯀ ꯀꯩꯗꯧꯔꯤꯒꯦ ꯍꯧꯖꯤꯛꯇꯤ
ꯐꯝꯃꯤꯅꯦ ꯅꯍꯥꯟ ꯅꯣꯏ ꯀꯥꯕꯗꯣ ꯅꯃꯥꯟꯅꯕ ꯈꯣꯏꯗꯀꯣ ꯅꯪ ꯅꯍꯥꯟꯗꯣ ꯍ‌ꯣꯝ ꯁꯥꯏꯟꯁ ꯂꯧꯕ꯭ꯔꯥ ꯃꯦꯠꯁ ꯂꯧꯕ꯭ꯔꯣ
ꯎꯝ ꯃꯦꯁꯅꯦ ꯃꯦꯠ
ꯅꯃꯥꯟꯅꯕꯁꯤꯡꯒꯨꯝꯕ ꯈꯪꯅꯕ ꯍꯣꯝ ꯁꯥꯏꯟꯁꯇꯒꯤꯔꯣ ꯇꯦꯛꯁꯕꯨꯛ
ꯑꯁ ꯊꯦꯡꯉꯦ ꯍꯧꯖꯤꯛꯇꯤ ꯈꯪꯗꯦꯅꯦ ꯑꯩꯈꯣꯏ ꯄꯔ ꯀ ꯃꯦꯁ ꯀꯅꯥꯗꯅꯤ
ꯊꯦꯡꯕꯨꯗꯤ ꯊꯦꯡꯉꯦ ꯑꯗꯣ ꯑꯁ ꯑꯩ ꯂꯥꯏꯔꯤꯛ ꯂꯩꯅꯤꯡꯉꯥꯏꯗꯣ ꯑꯃꯨꯛ ꯄꯩꯁꯥ ꯄꯝꯃꯨꯕꯀꯣ
ꯎꯝ ꯍꯝ ꯆꯥꯏꯟꯁ ꯏ ꯂꯥꯛ
ꯅꯃꯥꯟꯅꯕꯁꯤꯡꯒꯕ ꯅꯪ ꯈꯪꯅꯕ ꯂꯩꯔꯗꯤ ꯍꯪꯕꯤꯌꯣ ꯇꯧꯔꯤ ꯍꯥꯏꯒꯤꯗꯣ
ꯌꯥꯏ ꯌꯥꯏ ꯅꯪꯗꯤ ꯅꯨꯄꯤ ꯈꯣꯏꯗꯤ ꯍꯣꯝ ꯁꯥꯏꯟꯁ ꯂꯧꯋꯦ ꯅꯨꯄꯥ ꯈꯈꯣꯏꯗꯤ ꯃꯦꯠꯁ ꯉꯥꯛꯇ ꯄꯪꯁꯨ ꯄꯪꯉ ꯍꯪꯕꯤꯒꯦ ꯂꯩꯔꯗꯤ ꯑꯃꯨꯛ
ꯎꯝ ꯍꯪꯕꯤꯌꯣꯀꯣ ꯍ‌ꯣꯝ ꯁꯥꯏꯟꯁ ꯀ꯭ꯂꯥꯁ ꯇꯨꯌꯦꯜꯐꯀꯤ
ꯑꯝ
ꯑꯥ
ꯑꯆꯥ
ꯍꯣꯔꯦꯟ ꯕꯣꯜ ꯍꯣꯔꯦꯟ ꯕꯣꯜ ꯌꯦꯡꯗꯣꯏꯔꯣ
ꯌꯦꯡꯉꯦ ꯇꯧꯕꯅꯦ ꯑꯝ ꯃꯩꯁꯨ ꯂꯥꯛꯇꯦ ꯈꯪꯗꯦ ꯄꯨꯡ ꯅꯥꯏꯟ ꯐꯤꯐꯇꯤꯗ ꯍꯥꯏꯕ ꯅꯠꯇ꯭ꯔꯣ
ꯌꯥ ꯃꯥꯄꯟ ꯃꯈꯥꯏ
ꯇꯥꯔꯅꯤꯅꯦ ꯍꯧꯖꯤꯛ ꯑꯗꯨꯗꯤ ꯃꯄꯥꯟ ꯇꯥꯔꯅꯤꯌꯦ
ꯋꯥꯠꯂꯤꯅꯦ ꯄꯨꯡꯈꯥꯏ ꯋꯥꯠꯂꯤ ꯄꯨꯡꯈꯥꯏ
ꯆꯥꯛ ꯆꯥꯔꯕ‌ꯣ ꯀꯩ ꯏꯟꯖꯥꯡ ꯆꯥꯔꯦ
ꯊꯥꯡꯖꯤꯡ ꯏꯔꯣꯟ ꯊꯥꯡꯖꯤꯡ ꯏꯔꯣꯟ ꯆꯥꯏ ꯊꯥꯡꯖꯤꯝ ꯏꯔꯣꯟꯕ ꯎꯝ ꯌꯦꯟꯗꯦꯝ ꯃꯤꯛꯁ ꯃꯩꯇꯩ ꯈꯨꯨꯊꯣꯡ
ꯅꯠꯇꯦ ꯑꯣꯔꯤꯄꯣꯛꯇ ꯑꯩꯅ
ꯅꯊꯟꯗ ꯂꯩꯕ꯭ꯔꯣ
ꯑꯣ
ꯏꯊꯟꯗ ꯂꯩꯌ‌ꯦ
ꯎꯝ
ꯍꯁ ꯅꯪ ꯊꯣꯡꯕ ꯆꯥꯛꯁꯨ
ꯅꯠꯇ‌ꯦ ꯃꯄꯨ ꯃꯄꯨ ꯃꯄꯨ ꯃꯄꯨ ꯈꯣꯏꯗ ꯆꯥꯕ
ꯑꯣ ꯑꯣ ꯅꯪ ꯊꯕꯛ ꯁꯨꯐꯝꯗꯣ ꯑꯗꯨꯝ ꯆꯥꯕ
ꯎꯝ
ꯑꯣ ꯑꯣ ꯈꯪꯉꯦ ꯊ ꯀꯌꯥꯁꯨ ꯊꯥ ꯐꯥꯗ꯭ꯔꯤꯀꯣ ꯁꯨꯕꯗꯣ
ꯋꯥꯠꯂꯤ ꯇꯪꯈꯥꯏꯗꯤꯌꯦ ꯌꯧꯔꯦ
ꯄꯨꯂꯣꯞꯗꯤ ꯀꯌꯥ ꯀꯌꯥ ꯁꯥꯕꯤꯅꯤ ꯍꯥꯏꯒꯦ
ꯇꯪꯈꯥꯏ ꯊꯥ ꯇꯪꯈꯥꯏ ꯊꯥ ꯊꯥꯥ ꯇꯪꯈꯥꯏ ꯌꯧꯔꯛꯑꯦ ꯇꯪꯈꯥꯏ ꯋꯥꯠꯂꯤ
ꯊꯥꯗ ꯀꯌꯥ ꯄꯤꯌꯦ ꯍꯥꯏꯒꯦ
ꯀꯩꯝ ꯍꯩꯇꯕ ꯃꯤꯒꯤꯗꯤ ꯂꯧ ꯇꯦꯗ ꯑꯦꯛꯁꯄꯤꯔꯤꯌꯦꯟ ꯂꯩꯇꯕ ꯃꯤꯒꯤꯗꯤ ꯁꯤꯛꯁ ꯊꯥꯎꯖꯟ ꯈꯛꯇ
ꯐꯔꯦ ꯐ꯭ꯔꯤꯗ ꯂꯩꯗꯣꯏ ꯁꯔꯨꯛꯄꯨꯗꯤ
ꯍꯨꯝ ꯎꯝ
ꯆꯥꯛ ꯆꯔꯥꯁꯦ
ꯆꯥꯛ ꯆꯔꯥꯖꯦ ꯍꯥꯏꯕ
ꯆꯥꯛ ꯆꯥꯁꯦ ꯇꯧꯔꯒ ꯏꯃꯥꯟꯅꯕꯤꯗꯣ ꯑꯃꯨꯛ ꯀꯣꯜ ꯇꯧꯈꯤꯒꯦ ꯃꯩ ꯂꯥꯛꯑꯦ ꯑꯃꯨꯛ ꯍꯧꯖꯤꯛ
ꯅꯣꯏ ꯄꯨꯟꯅ ꯂꯩꯃꯤꯟꯅꯕ꯭ꯔꯣ
ꯎꯝ
ꯃꯤ ꯀꯌꯥꯅꯣ
ꯑꯅꯤꯅꯦ ꯃꯤ ꯑꯅꯤ ꯈꯛꯇꯅꯦ
ꯎꯝ ꯀꯩꯀꯩꯅꯣ ꯋꯥꯀꯤꯡ ꯋꯥꯀꯤꯡ ꯀꯥꯟ ꯆꯦꯜꯂꯨꯅꯦ
ꯑꯁ ꯋꯥꯛꯀꯤꯡ ꯆꯦꯟꯅꯤꯡꯉꯥꯏ ꯋꯥꯛꯀꯤꯡ ꯆꯦꯟꯅꯤꯡꯉꯥꯏ ꯃꯇꯝ ꯂꯩꯇꯦ ꯑꯩꯈꯣꯏꯗꯤ ꯀꯣꯆꯤꯡ ꯂꯧꯕꯅꯤꯅ
ꯎꯇꯤꯡ ꯉꯥ ꯑꯣꯏꯕꯀꯣ ꯈꯪ꯭ꯕꯔꯣ
ꯑꯩ ꯑꯌꯨꯛꯇꯤ ꯄꯨꯡ ꯀꯌꯥꯗ
ꯑ ꯑꯌꯨꯛꯇꯄ ꯐꯣꯔ ꯊꯥꯔꯇꯤꯗ ꯍꯧꯒꯠꯂꯦ ꯑꯗꯨꯅ ꯑꯗꯨꯒ ꯐꯥꯏꯚꯇ ꯆꯠꯀꯅꯤ ꯀꯣꯆꯤꯡꯗꯣ ꯑꯃꯨꯛ ꯁꯚꯦꯟ ꯑꯃꯨꯛ ꯁꯤꯛꯁꯇ ꯍꯜꯂꯛꯀꯅꯤ ꯏꯚꯤꯅꯤꯡꯁꯨ ꯂꯧꯋꯦꯕꯀꯣ
ꯎꯝ
ꯀꯩ ꯀꯩ ꯁꯕꯖꯦꯛ ꯂꯧꯔꯤꯅꯣ ꯃꯦꯠꯁ ꯁꯥꯏꯟꯁ ꯀꯩꯅꯣ
ꯃꯦꯠꯁ ꯂꯧꯗꯦ ꯑꯩ ꯍꯣꯝ ꯁꯥꯏꯟꯁ ꯍꯣꯝ ꯁꯥꯏꯟꯁ ꯂꯧꯕꯒꯤ ꯃꯦꯠꯁ ꯂꯧꯗ꯭ꯔꯦ ꯀꯦꯃꯤꯁꯇ꯭ꯔꯤ ꯂꯧꯋꯦ ꯕꯥꯏꯑꯣ ꯂꯧꯋꯦ ꯐꯤꯖꯤꯛꯁ ꯂꯧꯋꯦ
ꯎꯝ
ꯅꯪ ꯀ꯭ꯂꯥꯁ ꯇꯨꯋꯦꯜꯞ ꯊꯥꯕꯗꯣ ꯀꯃꯥꯏ ꯇꯧꯕ꯭ꯔꯣ
ꯑꯜꯇꯤꯗꯣ ꯌꯥꯝ ꯂꯥꯏꯕ꯭ꯔ ꯀꯨꯝ ꯇꯧꯔꯒ ꯃꯥ ꯑꯦ ꯇꯤ ꯑꯦꯝ ꯑꯗꯨ ꯌꯥꯝ ꯋꯥꯅ ꯐꯪꯉꯦ ꯎꯝ
ꯑꯗꯨꯝ ꯇꯧꯕꯅꯦ ꯑꯗꯨꯁꯤꯡꯗꯣ ꯍꯣꯝ ꯁꯥꯏꯟꯁꯇꯨꯅꯦ ꯌꯥꯝ ꯏꯕꯒꯨꯝ ꯇꯧꯔꯒ ꯃꯥꯇꯤꯀꯣ ꯈꯤꯇꯪ ꯈꯤꯇꯪ ꯑꯗꯨꯝ ꯂꯧꯒꯟꯕꯅꯦ
ꯎꯝ ꯁꯥꯏꯟꯁꯤꯇꯤ ꯂꯦꯇꯔ ꯂꫭꯏ ꯆꯥꯠꯂꯗꯦ ꯑꯌꯥꯝꯕ
ꯁꯤꯦꯟꯇꯔꯗꯨ ꯅꯨꯡꯉꯥꯏꯕ ꯑꯣꯏꯔꯕꯝꯅꯤ ꯅꯣꯏꯁꯨ
ꯎꯝ
ꯈꯪꯗꯦ ꯑꯩꯈꯣꯏꯅ ꯇꯥꯕꯗꯣ ꯅꯨꯡꯉꯥꯏꯈꯤꯔꯥ ꯅꯨꯡꯉꯥꯏꯔꯥ ꯐꯦꯜꯒ ꯇꯧꯔꯗꯣꯏ ꯂꯣꯏꯔꯦ
ꯇꯨꯌꯦꯜꯞꯇ ꯄꯣꯖꯤꯁꯟ ꯂꯧꯅꯉꯥꯏ ꯍꯣꯠꯅꯧꯋꯦ
ꯀꯗꯥꯏ ꯗꯒꯤꯅꫭꯗ ꯄꯥꯁ ꯃꯥꯛ ꯇꯧꯔꯗꯤ ꯐꯔꯕꯅꯤ
ꯖꯤ ꯁ꯭ꯀꯨꯜ ꯅꯪ ꯐꯖ ꯄꯣꯖꯤꯁꯟ ꯂꯧꯅꯕ ꯍꯣꯠꯅꯅꯕ ꯅꯪ ꯁ꯭ꯀꯨꯜꯗ ꯅꯪ ꯅꯪꯒꯤ ꯐꯣꯇꯣ ꯑꯆꯧꯕ ꯊꯦꯠꯂꯒ ꯂꯩꯗꯣꯏꯅꯤ ꯄꯖꯤꯁꯟ ꯂꯧꯔꯗꯤ
ꯈꯦꯅꯤꯡꯅꯦ ꯑꯗꯨꯒꯨꯝꯕꯗꯣ
ꯄꯥꯝꯅꯦ ꯑꯗꯨꯒꯣꯡꯕ ꯊꯦꯅꯤꯡꯉꯥꯏꯗꯣ
ꯑꯆꯥꯆꯥ
ꯗ꯭ꯔꯦꯁ ꯏꯁꯕꯗꯤ ꯗ ꯀꯣꯡꯕ ꯊꯦꯟꯅꯅꯤꯡꯉꯅꯤ
ꯑꯁ ꯅꯨꯡꯁꯥ ꯁꯥꯕꯅꯤꯅ ꯏꯟꯖꯥꯡꯁꯨꯀꯣ ꯌꯥꯝ ꯊꯣꯡꯕꯤꯔꯁꯨ ꯑꯁ ꯑꯗꯨꯝ ꯄꯨꯝꯃꯦꯕꯥ
ꯎꯝ
ꯑꯌꯨꯛ ꯀꯩ ꯌꯦꯟꯖꯥꯡ ꯆꯥꯒꯦ
ꯁꯥꯔ ꯃꯣꯔꯅꯤꯡꯗꯨꯔꯣ
ꯍꯥꯥ
ꯈꯥꯃꯦꯟ ꯆꯥꯏꯌꯦ
ꯑꯆꯥ
ꯍꯧꯖꯤꯛꯅ ꯀꯩ ꯍꯥꯏꯕ
ꯕꯤꯂꯦꯟꯗ꯭ꯔꯤ ꯏꯔꯣꯟꯕ ꯈꯣꯡꯗ꯭ꯔꯨꯝ ꯈꯣꯡꯗ꯭ꯔꯝ ꯆꯥꯛꯈꯣꯏ ꯑꯗꯨꯒ ꯌꯦꯔꯨꯝ ꯉꯧꯕ
ꯑꯍꯥꯎꯕ ꯃꯥꯊꯦꯜ
ꯍꯥꯎꯇꯦꯗ ꯆꯥꯅꯤꯡꯉꯥꯏ ꯂꯩꯇꯕꯒꯤ ꯃꯊꯦꯜ ꯃꯊꯦꯜ ꯊꫭꯡꯏꯅꯤ
ꯅꯨꯡꯉꯥꯏꯔꯤꯕ꯭ꯔꯣ ꯅꯣꯏꯕꯣ
ꯑꯁ ꯈꯪꯗ꯭ꯔꯦꯗ ꯅꯨꯡꯉꯥꯏꯕ꯭ꯔꯥ ꯅꯨꯡꯉꯥꯏꯇꯕ꯭ꯔꯥ ꯁ꯭ꯀꯨꯜꯁꯨ ꯆꯠꯇꯦ ꯁꯀꯨ꯭ꯜꯁꯨ ꯆꯠꯇꯔꯦ ꯀꯨꯏꯔꯦ ꯉꯥꯔꯥꯡ ꯉꯔꯥꯡ ꯈꯛꯇꯪ ꯆꯠꯂꯒ ꯑꯃꯨꯛ ꯉꯁꯤꯃꯨꯛ ꯆꯠꯇ꯭ꯔꯦ
ꯑꯩ ꯁ꯭ꯀꯨꯜꯁꯦ ꯀꯩꯅꯣ ꯉꯟꯇꯥ ꯍꯧꯔ ꯅꯪ ꯉꯟꯇꯥ ꯊꯦꯡꯅ ꯁꯨꯇꯤ ꯊꯥꯏ
ꯎꯝ ꯑꯩꯈꯣꯏꯅꯦ ꯑꯩꯈꯣꯏꯅꯦ ꯈ꯭ꯋꯥꯏꯗꯒꯤ ꯊꯦꯡꯅ ꯊꯥꯕꯗꯣ ꯄꯨꯡ ꯑꯍꯨꯝꯗꯅꯤ ꯊꯥꯕꯗꯣ
ꯈꯣꯏꯗꯤ ꯑꯅꯤꯗ
ꯑꯁ ꯑꯩꯈꯣꯏ ꯈꯛꯇꯅꯦ ꯊꯦꯡꯅ ꯀꯕ ꯑꯩꯈꯣꯏ ꯃꯅꯥꯛꯇ ꯂꯩꯕꯁꯤꯡꯗꯗꯤ ꯑꯗꯨꯝ ꯉꯟꯅ ꯊꯥꯏꯌꯦꯕꯀꯣ
ꯑꯩꯈꫭꯏ ꯈꯠꯇꯅꯦ ꯑꯣꯏꯗꯔꯤꯁꯤ ꯎꯝ ꯀꯂꯥꯁ ꯆꯠꯂꯖꯨ ꯑꯦꯇꯦꯟꯗꯦꯟꯒꯤ ꯆꯠꯄꯅꯤꯗ ꯁꯤꯛꯁ ꯈꯇꯥꯅꯦ
ꯎꯝ ꯁꯤꯛꯁ ꯃꯤꯅꯤꯠ ꯀꯌꯥ ꯀꯌꯥ ꯂꯧꯋꯦ ꯑꯩꯈꯣꯏꯗꯤ ꯐꯣꯔꯇꯤ ꯐꯥꯏꯚꯁꯨ ꯂꯧꯋꯦ ꯃꯤꯅꯤꯠꯇꯣ
ꯐꯣꯔꯇꯤ ꯐꯥꯏꯚ ꯑꯣꯏꯔꯝꯅꯤ ꯑꯩꯈꯣꯏꯁꯨ ꯐꯥꯔꯁ ꯄꯦꯔꯦꯠꯇꯤ ꯄꯨꯡ ꯑꯃ ꯂꯧꯋꯦ
ꯎꯝ
ꯐꯔꯥꯁ ꯄꯦꯔꯠ ꯑꯩꯈꯣꯏꯁꯨ ꯄꯨꯡ ꯑꯃꯥ
ꯑꯗꯨꯗꯤ ꯀꯔꯤꯒꯤꯔꯣ ꯑꯩꯈꯣꯏꯅ ꯊꯦꯡꯅ ꯑꯃꯨꯛ
ꯈꯪꯗꯦ ꯅꫭꯏꯁꯦ ꯅꯥꯟ ꯇꯦꯟ ꯑꯂꯚꯦꯟ ꯇꯨꯋꯦꯜ ꯊꯥꯔꯇꯤꯟ ꯐꯣꯔꯇꯤꯟ ꯐꯤꯞꯇꯤꯟ
ꯅꯣꯏꯁꯦ ꯃꯤꯅꯤꯠꯁꯦ ꯌꯥꯡꯈꯩꯒꯨꯝꯕ ꯌꯧꯔ ꯂꯧꯕꯃ
ꯎꯝ
ꯇꯨꯌꯦꯜꯞ ꯑꯣꯏꯗꯤ ꯀꯩ ꯊꯕꯛ ꯇꯧꯒꯦ ꯈꯜꯂꯤ
ꯗꯨꯝ ꯂꯩꯔꯅꯤ ꯇꯨꯌꯦꯜꯞ ꯂꯣꯏꯔꯗꯤ ꯊꯕꯛꯁꯨ ꯎꯝ ꯀꯣꯂꯦꯁꯁꯨ ꯀꯥꯔꯔꯣꯏꯗ ꯑꯩꯗꯤ
ꯑꯦꯛꯖꯥꯝ ꯊꯥꯎ ꯅꯤꯠꯀꯨꯝꯕ
ꯅꯤꯠꯁꯨ ꯊꯥꯕ ꯌꯥꯃꯥꯟꯈ꯭ꯔꯦ ꯑꯣꯏꯔꯁꯨ ꯑꯣꯏꯔꯣꯏꯗꯕꯗ ꯄꯩꯁꯥ ꯇꯤꯡꯅꯕꯅꯦ
ꯑꯗꯨꯒꯨꯝꯕ ꯊꯕꯛꯗꯣ ꯇꯧꯅꯤꯡꯗꯦ
ꯀꯩ ꯊꯕꯛ ꯇꯧꯗꯣꯏꯅꯣ
ꯈꯪꯗꯦ ꯀꯔꯤ ꯊꯕꯛ ꯇꯧꯗꯣꯏꯔꯣ
ꯈꯪꯗꯦꯗꯥ
ꯎꯝ
ꯆꯥꯛ ꯆꯥꯒꯦ ꯇꯧꯔꯤꯕ ꯃꯩ ꯂꯥꯛꯑꯕꯨ
ꯂꯥꯛꯑꯦ ꯃ ꯑꯃꯨꯛ ꯂꯥꯛꯑꯦ ꯕꯣ ꯌꯦꯡꯒꯦꯔꯣ
ꯌꯦꯡꯗꯣꯏꯅꯦ ꯃꯦꯁꯤꯕꯨ ꯐꯨ ꯃꯦꯁꯤ ꯁꯄ꯭ꯔꫭꯠꯅꯦ ꯃꯦꯁꯤ ꯃꯦꯁꯤ
ꯑꯩ ꯁꯞꯄꯣꯔꯠ ꯇꯧꯕꯗꯤ ꯁꯤꯈ꯭ꯔꯦꯅꯦ ꯏꯔꯥꯡ ꯅꯨꯡꯗꯥꯡꯅ
ꯃꯌꯨꯝ ꯆꯠꯈ꯭ꯔꯦ
ꯑ ꯃꯌꯨꯝ ꯌꯧꯈꯤꯕ꯭ꯔꯥ ꯌꯧꯗꯕ꯭ꯔꯥꯁꯨ ꯈꯪꯗ ꯀꯩ ꯍ ꯀꯦ ꯃꯥꯖꯥ
ꯎ
ꯀꯔꯤꯅꯣ ꯑꯩꯅ ꯁꯞꯄꯣꯔꯠ ꯇꯧꯕꯁꯦ ꯉꯝꯕꯤꯒꯦ
ꯔꯤꯇꯥꯏꯌꯔ ꯆꯠꯈ꯭ꯔꯦ
ꯎꯝ ꯆꯠꯅꯤꯡ ꯆꯠꯁꯅꯨꯗ ꯆꯠꯄꯇꯕꯅꯤ ꯀꯩꯅꫭ
ꯍꯝ ꯍꯝ ꯍꯝ
ꯑ
ꯃꯥ ꯔꯤꯇ ꯔꯤꯇꯩꯔ ꯆꯠꯅꯤ ꯅ ꯃꯆꯥꯅ ꯐꯗꯑ ꯑꯃ ꯨꯅꯤꯌꯔꯗ ꯑꯃ
ꯎꯝꯝ
ꯍꯥꯎꯔꯅꯤ
ꯎꯝ ꯃꯆꯥ ꯅꯨꯨꯄꯥꯁꯨ ꯁꯥꯟꯅꯕ ꯍꯩꯕ꯭ꯔꯣ
ꯍꯩꯔꯝꯅꯤ ꯀꯩꯅꯣ ꯐꯨꯠꯕꯣꯜ ꯈꯛꯇ ꯇ꯭ꯔꯦꯟꯅꯤꯡ ꯂꯧꯔꯒ ꯆꯥꯎꯔꯛꯄꯅꯦ ꯑꯩꯈꯣꯏꯅꯤ ꯁ꯭ꯋꯥꯏꯗꯗꯤ ꯐꯨꯠꯕꯣꯜ ꯌꯥꯝ ꯍꯩꯁꯨ ꯃ ꯑꯝꯇ ꯀꯅꯥꯝꯗ ꯈꯝꯃꯤ
ꯀꯔꯤꯒꯤꯔꯥ ꯑꯗꯣ ꯃꯤꯒꯤꯅ ꯈꯤꯇꯪ ꯍꯥꯏꯔꯁꯨ
ꯂꯤꯗꯔꯁꯤꯡꯅ ꯁꯣꯏꯅꯕꯒꯤ ꯀꯩꯅꯣ ꯏꯁꯄꯣꯔꯠꯇ ꯍꯥꯏꯗꯤ
ꯏꯃ ꯆ
ꯊꯝꯗꯦꯕ ꯏꯟꯇꯔꯦꯁ ꯍꯥꯏꯗꯤ
ꯎꯝ
ꯑꯣꯏꯗ꯭ꯔꯣꯏꯅ ꯑꯗꯨꯝ ꯃꯈ